ꯍ
ꯑꯂꯣ
ꯀꯩꯗꯧ ꯏꯅ ꯑꯝ
ꯍꯥꯝ
ꯀꯩꯗꯧꯔꯦꯅ
ꯇꯝ ꯃꯤꯌꯦ
ꯀꯔꯤꯅꯣꯕꯥꯁꯅꯣ ꯅꯪ ꯄꯥꯔꯤꯗꯣ
ꯖꯣꯔꯁ ꯑꯣꯔꯋꯦꯜꯒꯤ ꯅꯥꯏꯟꯇꯤꯟ ꯑꯩꯠꯇꯤ ꯐꯣꯔꯗꯣ
ꯅꯨꯡꯉꯥꯏꯕ꯭ꯔꯥ ꯈꯪꯗꯦ ꯑꯩ
ꯎꯝ ꯅꯨꯡꯉꯥꯏ ꯂꯣꯏꯗ꯭ꯔꯤ
ꯀꯕꯤ ꯀꯃꯥꯏꯅ ꯇꯧꯒꯦ
ꯑꯩꯅꯣ ꯗꯤꯛꯇꯦꯛꯇꯔ ꯁꯤꯄ ꯍꯥꯏꯕ꯭ꯔꯥ ꯑꯗꯨꯗꯒꯤ ꯍꯦꯟꯅ ꯂꯦ ꯁꯤ ꯅꯣꯕꯦꯜꯁꯦ ꯀꯩꯅꯣꯅꯦꯕꯀꯣ ꯀꯟꯇ꯭ꯔꯤ ꯑꯃꯕꯨ ꯔꯨ ꯇꯧꯕꯗꯣ ꯄꯥꯔꯇꯤ ꯑꯃꯅ ꯔꯣꯜ ꯇꯧꯕꯅꯦꯕ ꯑꯗꯨꯒ ꯄꯥꯔꯇꯤ ꯑꯃꯒꯤ ꯃꯥꯒꯤ ꯄ꯭ꯔꯣꯄꯥꯒꯟꯙꯒꯨꯝꯕ ꯀꯩꯅꯣ
ꯀꯨꯝꯕꯗ ꯀꯔꯤ ꯍꯥꯏꯁꯤꯔꯥ ꯑꯒꯦꯟꯁ ꯑꯗꯨꯨꯝ ꯇꯧꯔꯗꯤ ꯃꯤꯕꯨ ꯇꯕ ꯑꯗꯨꯝ ꯃꯤꯕꯨ ꯍꯥꯠꯂꯒ ꯀꯔꯤ ꯑꯦꯛꯖꯤꯀ꯭ꯌꯨꯠ ꯇꯧꯕ ꯑꯗꯨꯒ ꯃꯣꯏꯒꯤ ꯃꯤꯡꯒ ꯄꯕꯥꯥꯁꯀ ꯂꯣꯏꯅ ꯃꯥꯡꯍꯟꯕꯗꯣ ꯑꯗꯨꯃꯥꯏꯅ ꯇꯧꯅꯦꯕ
ꯑꯗꯨꯗ ꯅꯨꯄꯥ ꯑꯃ ꯄ꯭ꯔꯣꯇꯥꯒꯨꯅꯦꯁ ꯑꯃ ꯌꯥꯎꯋꯦꯕꯀꯣ ꯅꯨꯄꯥ ꯑꯃ ꯃꯥꯅ ꯀꯩꯅꯣ ꯑꯗꯨꯒꯤ ꯃꯣꯏꯒꯤ ꯌꯥꯝ ꯂꯩꯕ ꯊꯣꯠ ꯊꯣꯠ ꯄꯨꯣꯂꯤꯁ ꯍꯥꯏꯕ ꯑꯃ ꯂꯩꯌꯦꯕꯀꯣ ꯑꯗꯣ ꯅꯪꯅ ꯅꯪꯒꯤ ꯀꯣꯛꯇ ꯑꯁꯤ ꯑꯁꯤ ꯃꯣꯏꯅ ꯇꯧꯔꯤꯁꯦ
ꯎ
ꯑꯩꯒꯤꯗ ꯑꯩ ꯑꯦꯒꯦꯟꯁ ꯇꯧ ꯃꯤꯒꯨꯝꯕ ꯍꯥꯏꯕꯒꯤ ꯊꯣꯠꯇꯨ ꯊꯣꯠꯇꯨ ꯂꯩꯔꯗꯤ ꯊꯣꯠ ꯄꯨꯂꯤꯁꯅ ꯅꯪꯕꯨ ꯀꯩꯅꯣ
ꯐꯚꯥꯞꯗ
ꯎꯝ
ꯐꯥꯔꯒ ꯍꯥꯠꯀꯅꯦꯕ ꯑꯗꯨ ꯑꯗꯨ ꯐꯥꯗ꯭ꯔꯤꯀꯥꯟꯗ ꯑꯁꯤ ꯅꯨꯄꯥ ꯄ꯭ꯔꯣꯇꯥꯛ ꯅꯦꯁꯦ ꯃꯥꯅ ꯃꯥꯒꯤ ꯗꯥꯦꯔꯤꯗ ꯏꯇꯞꯄꯀ
ꯎꯝ
ꯑꯗꯨꯒꯤ ꯋꯥꯔꯤꯅꯤꯗ ꯂꯣꯏꯗ꯭ꯔꯤꯌꯦ ꯇꯪꯈꯥꯏ ꯇꯪꯈꯥꯏꯒꯤꯗꯤ ꯌꯧꯔꯦ ꯑꯗꯣ ꯋꯥꯠꯂꯤ
ꯀꯅꯥꯅ ꯏꯕ꯭ꯔꯥ
ꯖꯣꯔꯁ ꯑꯣꯔꯋꯦꯜꯅ ꯏꯕꯅꯦꯕ
ꯇ꯭ꯔꯣꯔꯤꯒ
ꯍꯥꯥ
ꯊꯥꯕ꯭ꯔꯥꯕ꯭ꯔꯥ
ꯑꯩ ꯅꯍꯥꯟ ꯐꯣ ꯇꯣ ꯊꯥꯔꯛꯄꯗꯣ ꯑꯗꯨꯣ ꯐ꯭ꯔꯟ ꯄꯦꯁꯅꯦꯕꯀꯣ
ꯎꯝ
ꯂꯥꯏꯔꯤꯛꯇ ꯊꯥꯏꯌꯦ ꯑꯗꯨ ꯄꯦꯁꯇꯤ ꯀꯌꯥ ꯁꯨꯨꯔ꯭ꯔꯗꯤ ꯈꯪꯗꯦ
ꯁꯦ ꯊ꯭ꯔꯤ ꯍꯟꯗ꯭ꯔꯦꯠ ꯊ꯭ꯔꯤ ꯍꯟꯗ꯭ꯔꯦꯠ ꯇꯨꯒꯨꯝꯕꯗꯤ ꯌꯧꯋꯦ ꯊ꯭ꯔꯤ ꯍꯟꯗ꯭ꯔꯦꯠ ꯊ꯭ꯔꯤ
ꯎꯝ
ꯑꯗꯨ ꯑꯣꯏꯔꯁꯨ ꯀꯩꯅꯣ ꯃꯥꯒꯤ ꯅꯣꯚꯦꯜꯇꯣ ꯃꯥꯒꯤ ꯋꯥꯔ ꯑꯔꯇꯤꯡꯗ
ꯎꯝ
ꯄꯤꯛꯑꯕ ꯑꯗꯨꯒꯤ ꯋꯥꯔꯗꯤꯡ ꯄꯦꯖ ꯑꯃꯗ ꯋꯥꯔꯗꯤꯡꯗꯤ ꯌꯥꯝꯃꯦꯕꯀꯣ ꯐꯥꯏꯚ ꯍꯟꯗ꯭ꯔꯦꯗ ꯍꯦꯜꯂꯦꯕ ꯄꯦꯖ ꯑꯃꯗ
ꯎꯝ
ꯑꯗꯨ ꯃꯇꯝ ꯌꯥꯝ ꯆꯪꯉꯤ ꯄꯥꯕꯩ ꯌꯥꯗ ꯀꯩꯅꯣ ꯅꯨꯡꯊꯤꯜꯗꯁꯨ ꯑꯁꯤꯒ ꯌꯨꯝ ꯁꯥꯕꯒꯤ
ꯕꯦꯛꯒ꯭ꯔꯥꯎꯟꯒꯤ ꯃꯈꯣꯟꯅꯦ ꯑꯗꯨꯒ ꯑꯃꯨꯛ ꯅꯨꯡꯁꯥ ꯁꯥꯔꯗꯤ ꯄꯥꯕ ꯆꯪꯗꯦꯕ ꯇꯨꯝꯅꯤꯡꯉꯦꯕ
ꯎꯝ
ꯑꯗꯨꯒꯤ ꯅꯨꯡꯗꯥꯡꯗ ꯈꯔ ꯏꯪꯕ ꯃꯇꯝꯗ ꯄꯥꯔꯗꯤ ꯀꯐ ꯇ ꯈꯔ ꯆꯥꯃꯤꯕ
ꯇꯨꯝꯅꯤꯡꯉꯥꯕꯣ
ꯎꯝ ꯈꯪꯗꯦ ꯅꯪꯗꯤ ꯀꯩꯗꯧꯔꯤꯅꯣ
ꯇꯨꯝꯃꯤꯅꯤ ꯀꯩꯅꯣ ꯍꯧ ꯖꯤꯛꯄꯨ ꯀꯔꯤ ꯑꯃꯨꯛ ꯇꯧꯔꯅꯤ
ꯚꯤꯗꯤꯑꯣ ꯌꯦꯡꯗ꯭ꯔꯣ
ꯌꯦꯡꯉꯦ ꯍꯧꯖꯤꯛ ꯔꯤꯜꯁ ꯌꯦꯡꯉꯦ ꯏꯟꯁꯇꯥꯒ꯭ꯔꯥꯝꯗ ꯔ ꯔꯤꯜꯁ ꯌꯦꯡꯉꯒ
ꯃꯥꯗꯒꯁ ꯀꯥꯔꯗꯣ ꯌꯦꯡꯉꯣꯗꯅ ꯑꯩ ꯉꯁꯥꯏ ꯍꯥꯏꯕꯗꯣ
ꯕꯤ ꯂꯩ
ꯁꯤ ꯑꯦꯝ ꯕꯤ ꯑꯦꯝ ꯕꯤ ꯂꯩꯇꯦ ꯍꯥꯏꯔꯒ ꯔꯤꯜꯁꯇ ꯌꯦꯡꯕ
ꯍꯣꯏ ꯏꯦꯝꯕꯤ ꯌꯥꯝꯗꯦꯕ ꯑꯩꯒꯤꯗꯣ ꯋꯥꯟ ꯄꯣꯏꯟ ꯐꯥꯏꯚ ꯈꯇ ꯑꯣꯏꯕꯒꯤ
ꯑꯗꯨ ꯑꯣꯏꯔꯁꯨ ꯗꯗꯥꯎꯟꯂꯣꯗ ꯇꯧꯔꯗꯤ ꯑꯦꯝꯕꯤ ꯆꯥꯗꯕꯅꯦ ꯃꯨꯚꯤꯕꯣꯛꯁꯇ
ꯀꯌꯥꯅꯣ ꯅꯪ ꯅꯍꯥꯟꯅꯤ ꯌꯨꯝꯗ ꯌꯨꯝꯕꯤ ꯀꯌꯥꯅꯣ
ꯑꯦꯝ ꯕꯤ ꯇꯨ ꯍꯟꯗ꯭ꯔꯦꯗ ꯌꯧꯗꯦ ꯐꯣꯔ ꯀ꯭ꯋꯥꯂꯤꯇꯤꯗꯣ ꯐꯣꯔ ꯑꯦꯠꯇꯤꯅꯦꯕꯀꯣ
ꯎꯝ
ꯑꯗꯣ ꯋꯥꯟ ꯅꯥꯏꯟꯇꯤ ꯁꯤꯛꯁꯇ꯭ꯔꯥ ꯑꯣꯏꯕꯅꯦꯕ ꯑꯗꯨꯒ ꯑꯩ ꯅꯍꯥꯟ ꯏꯁꯀ꯭ꯔꯤꯟ ꯁꯣꯠ ꯊꯥꯔꯛꯄꯗꯣ ꯃꯤꯅꯤꯠ ꯀꯩꯅꯣ ꯇ꯭ꯋꯦꯟꯇꯤ ꯐꯣꯔ ꯃꯤꯅꯤꯠꯁ ꯌꯧꯕꯗꯣ ꯑꯗꯨ ꯑꯗꯨꯅ ꯑꯦꯝ ꯕꯤ ꯅꯥꯏꯟꯇꯤ ꯁꯤꯛꯁ ꯈꯛ ꯆꯥꯏꯕ
ꯎꯝ ꯏꯁꯅꯍꯥꯟ ꯑꯩ ꯀꯩꯅꯣ ꯑꯦꯄꯤꯁꯣꯠ ꯗꯥꯎꯟꯂꯣꯠ ꯇꯧꯕꯗ ꯐꯣꯔ ꯑꯩꯠꯇꯤ ꯄ ꯇꯤ ꯄꯤꯗꯣ ꯑꯗꯨ ꯍꯥꯞꯄꯁꯨ ꯃꯥꯒꯤ ꯀꯩꯅꯣ ꯁꯦꯡꯂꯕꯒꯨꯝ ꯀꯕꯤ ꯄꯁꯀꯤꯗꯣ ꯀꯕꯤ ꯄꯣꯛꯁꯀꯤꯗ ꯑꯗꯨꯃꯥꯏ ꯇꯧ
ꯇ ꯀꯩꯐꯅꯣ
ꯄꯟꯆꯤꯁ ꯇ ꯑꯣꯟ ꯄꯤꯁꯀ ꯀꯩꯅꯣ ꯅꯍꯥꯟꯗ ꯑꯩ ꯋꯤꯛ ꯏꯔꯣ ꯌꯦꯡꯉꯤ ꯍꯥꯏꯅ
ꯑꯥ
ꯑꯗꯨꯁꯨ ꯁꯦꯡꯗꯦ ꯀꯩꯅꯣ ꯇꯗꯤꯁꯇꯀꯤ ꯔꯤꯂꯦꯁꯟꯗꯨꯁꯨ ꯁꯦꯡꯗꯦ
ꯈꯪꯗ꯭ꯔꯦ ꯑꯗꯨꯗꯤ ꯑꯩꯅ ꯌꯦꯡꯕꯗꯤ ꯌꯥꯝ ꯁꯦꯡꯉꯦ
ꯍꯣꯏ ꯇꯧꯔꯁꯨ ꯀꯌꯥ ꯁꯦꯡꯉꯦꯅ
ꯀꯩ ꯇꯧꯔꯤ ꯅꯣꯏ ꯌꯥꯝ ꯂꯦꯡꯕ ꯃꯥꯜꯂꯦ ꯅꯪꯒꯤꯗꯣ ꯀ꯭ꯔꯛ ꯀ꯭ꯔꯦꯛ ꯀ꯭ꯔꯛ ꯀ꯭ꯔꯦꯛ ꯌꯥꯝ ꯇꯧꯋꯦ
ꯎꯝ ꯂꯦꯡ ꯇꯥꯝꯅꯤ ꯀꯩꯅꯣ ꯍꯤꯡꯉꯗꯦ
ꯌꯥꯝ ꯂꯩ ꯂꯦꯉꯗꯤ ꯋꯥꯔꯤ ꯁꯥꯟꯅꯕ ꯅꯨꯡꯉꯥꯏꯇꯦ
ꯆꯔꯤ ꯌꯥꯝꯁꯨ
ꯁꯦꯚꯦꯟ ꯁꯦꯚꯦꯟ ꯐꯤꯐꯇꯤꯔꯥ ꯁꯚꯦꯟ ꯇ꯭ꯋꯦꯟꯇꯤꯔꯥ ꯂꯩꯕꯗꯣ ꯑꯃ ꯁꯚꯦꯟ ꯁꯤꯛꯁꯇꯤ ꯑꯣꯏꯅ
ꯇꯌꯦꯟꯇꯤ ꯁꯖꯤ
ꯁꯚꯦꯟ ꯇ꯭ꯋꯦꯟꯇꯤꯗꯨꯁꯨ ꯑꯃꯨꯛ ꯇꯧꯕ ꯌꯥꯗꯦ ꯑꯗꯨꯗꯤ ꯄ꯭ꯔꯤꯃꯤꯌꯝꯗ ꯑꯃꯨꯛ ꯁꯠꯈ꯭ꯔꯦ ꯋꯥꯟ ꯊꯥꯎꯖꯟ ꯑꯩꯠ ꯋꯥꯟ ꯊꯥꯎꯖꯟ ꯑꯦꯠꯇꯤꯗꯨꯁꯨ ꯌꯥꯗꯦ
ꯑꯩ ꯑꯩꯒꯤ ꯕꯦꯛꯒ꯭ꯔꯥꯎꯟ ꯃꯈꯣꯟ ꯌꯥꯝ ꯇꯥꯕ꯭ꯔꯥ
ꯈꯔꯗꯥꯥꯏ ꯍꯣꯏ
ꯈꯔ ꯇꯥꯏ ꯍꯥꯏ ꯃꯤꯒꯤ ꯃꯤꯒꯤ ꯀꯩꯅꯣꯗꯣ
ꯈ
ꯍꯥ
ꯍꯧꯖꯤꯛꯇꯤ ꯇꯥꯗ꯭ꯔꯦꯗ ꯉꯁꯥꯏꯗꯣ ꯉꯁꯥꯏꯗꯣ ꯈꯔ ꯇꯥꯏꯕ ꯅꯆꯦꯔ ꯀꯅ ꯑꯅꯧꯕ ꯉꯥꯡꯉꯕꯗ
ꯅꯁꯥ ꯍꯥꯏꯗꯤꯡ ꯉꯁꯥꯏ ꯃꯗꯥꯗꯥꯁ ꯀꯔꯒꯤ ꯋꯥꯔꯤ
ꯍꯧꯖꯤꯛ ꯁꯥꯕꯗꯨ ꯍꯣꯏ ꯑꯩ ꯐꯤꯂꯝꯒꯤ ꯍꯥꯏꯔ ꯂꯩꯕꯗꯣ ꯑꯗꯨ ꯃꯇꯨꯡꯗ ꯈꯔ ꯇꯥꯔꯦ ꯇꯨꯝꯅꯤꯡꯕ ꯍꯧꯔꯕꯣ
ꯎꯝ
ꯎꯝ
ꯈꯪꯗ
ꯇꯥꯃꯔꯨ ꯀꯔꯤꯒꯤ ꯈꯪꯗ꯭ꯣꯏꯅꯣ ꯈꯪꯗꯦ ꯍꯥꯏꯔꯗꯤ ꯇꯨꯝꯅꯤꯡ ꯂꯩꯅꯤ ꯇꯨꯝꯅꯤꯡꯗ꯭ꯔꯗꯤ ꯇꯨꯝꯅꯤꯡꯗꯦꯁꯨ ꯇꯨꯝꯅꯤꯡꯉꯦ ꯍꯥꯏꯔ ꯂꯩꯅꯦ ꯑꯗꯨꯪ
ꯈꯪꯗ ꯍꯧꯖꯤꯛ ꯑꯩꯒꯤ ꯑꯩꯒꯤ ꯃꯤꯠꯇꯣ ꯀꯩꯅꯣ ꯀ꯭ꯂꯣꯁ ꯇꯧꯔꯗꯤ ꯇꯨꯝꯕ ꯌꯥꯔꯅꯤ
ꯇꯧꯍꯨꯅꯨ ꯑꯗꯨ ꯇꯨꯝꯅꯤꯡꯉꯅꯤ ꯃꯤꯠ ꯎꯨꯏꯁꯤꯜꯂꯒ ꯇꯨꯝꯗꯕꯤꯗ ꯀꯔꯤ ꯃꯤꯛ ꯄꯥꯡꯉꯒ ꯇꯨꯝꯕ ꯌꯥꯎꯕ꯭ꯔꯅꯤ
ꯎ ꯃꯤꯠ ꯄꯥꯡꯂ ꯇꯨꯝꯃꯤ
ꯁꯤꯜꯒ ꯇꯨꯃꯅ ꯃꯤꯔ ꯁꯤꯜꯂꯥ ꯇꯨꯝꯃꯅ
ꯃꯤ ꯄ ꯔꯇꯣꯡꯒꯅꯤꯥꯏ
ꯎꯝ ꯌꯥꯔꯦ ꯆꯤꯟꯊꯤꯕ
ꯐꯦꯟꯒꯤ ꯃꯈꯥꯗ ꯇꯨꯝꯕꯅꯤꯅ ꯏꯪꯗꯤ ꯏꯪꯉꯦ ꯑ ꯑꯃꯨꯛ ꯕ꯭ꯂꯦꯡꯀꯦꯠ ꯍꯥꯎꯕꯗꯤ ꯁꯥꯏꯌꯦꯕ
ꯐꯦꯟꯒꯤ ꯅꯨꯡꯁꯤꯠꯇꯨꯅ ꯏꯪꯍꯜꯂꯤꯅꯤ ꯀꯩꯅ ꯍꯧꯖꯤꯛ ꯑ ꯅꯨꯡꯗꯥꯡꯗ ꯌꯥꯝ ꯁꯥꯏ ꯑꯩꯒꯤ ꯑꯩꯒꯤ ꯔꯨꯝꯁꯨ ꯑꯌꯨꯛ ꯑꯌꯨꯛ ꯅꯨꯡꯊꯤꯜꯗꯗꯤ ꯏꯉꯦꯕ
ꯎꯝ
ꯃꯄꯥꯟꯗ ꯁꯥꯔꯁꯨ ꯃꯅꯨꯡꯗꯗꯤ ꯑꯗꯨꯝ ꯏꯪꯉꯦꯕ ꯅꯨꯡꯗꯥꯡꯗꯗꯤ ꯑꯃꯨꯛ ꯁꯥꯏ
ꯅꯨꯡꯗꯥꯡꯗꯗꯤ ꯃꯄꯥꯟꯗ ꯇꯨꯝꯃꯣ
ꯍ
ꯄꯅ ꯇ ꯃ
ꯍ ꯍꯌꯦꯡ ꯍꯧꯒꯠꯄꯗ ꯏ ꯌꯥꯎꯔꯝꯗꯅꯦ
ꯃꯄꯥꯟꯗ ꯇꯨꯝꯕ ꯌꯥꯗꯕ꯭ꯔꯣ ꯕꯦꯔꯦꯟꯗꯥꯒꯨꯝꯕꯗ
ꯕꯦꯔꯤꯟꯗꯥꯗꯤ ꯌꯥꯝ ꯆꯥꯎꯅ ꯂꯩꯅ ꯀꯥꯡ ꯈꯨꯌꯥꯗꯨ
ꯃꯣꯁꯀ꯭ꯋꯇꯣꯅꯦ ꯍꯥꯞꯄ ꯇꯨꯝꯕ ꯌꯥꯏꯅ
ꯀꯥꯡꯈꯜ ꯍꯥꯞꯄꯁꯨ ꯇꯜꯂꯦꯗ ꯀꯗꯥꯏꯗꯩꯅꯣꯗ
ꯀꯥꯡꯈꯨꯏ ꯌꯥꯝꯗꯕꯅ
ꯑꯗꯨꯗꯤ ꯟ ꯅꯥꯏꯊꯥꯔꯣ ꯑꯗꯨꯒ ꯇꯨꯝꯃꯨ ꯀꯩꯅꯣ ꯇꯥꯡ ꯇꯅꯤꯡꯉꯥꯏ ꯀꯔꯤꯔꯥ ꯑꯣꯗꯃꯣꯁ ꯍꯥꯏꯕ꯭ꯔꯥ ꯑꯃ ꯂꯩꯔꯦ ꯍꯤꯗꯥꯛ ꯑꯃ ꯍꯤꯗꯥꯛ ꯑꯃ ꯑꯣꯗꯃꯣꯖꯗꯣ ꯑꯗꯨꯝ ꯇꯩꯔꯒ ꯇꯨꯝꯃꯣ ꯑꯃꯨꯛ ꯒꯨꯗ ꯅꯥꯏꯠ ꯊꯥꯔꯣ
ꯎ
ꯑꯗꯨꯒ ꯑꯁ ꯐꯔꯅꯤ ꯑꯗꯨꯃꯥꯏꯅ ꯇꯧꯔꯗꯤ ꯁꯨ ꯃꯅꯤ
ꯌꯥꯉꯔꯦ ꯅꯪ ꯇꯨꯝꯕ ꯆꯠꯂꯣ ꯌꯦꯡꯉꯣ ꯃꯄꯥꯟ ꯅꯪ ꯉꯥꯏꯍꯥꯛꯇꯣꯛꯑꯣ ꯃꯤꯅꯤꯠ ꯃꯉꯥꯒꯨꯝꯕ ꯇꯨꯃꯤꯟꯅ ꯐꯝꯃꯣ
ꯑꯗ ꯄꯩꯁꯥ ꯄꯩꯁꯥ ꯄꯤꯒꯦ ꯄꯩꯁꯥ ꯄꯤꯒꯦ ꯆꯠꯂꯣ ꯍꯥꯏꯔꯗꯤ ꯆꯨꯝꯒꯅꯤ ꯑꯩꯁꯨ
ꯏꯁ ꯅꯪꯗꯤ ꯄꯩꯁꯥꯒꯤ ꯂꯣꯏ ꯌꯥꯕ ꯃꯥꯜꯂꯦꯗ
ꯇ
ꯑꯣ ꯄꯩꯁꯥ ꯄꯩꯁꯥ ꯄꯤꯒꯦ ꯍꯥꯏꯔꯗꯤ ꯂꯣꯏ ꯂꯣꯏ ꯌꯥꯕ ꯃꯥꯜꯂꯦꯕ
ꯅꯦꯒꯇ ꯁꯦꯟꯁ ꯑꯂꯎꯅꯦ
ꯄꯩꯁꯥ ꯐꯪꯒꯅꯤ ꯍꯥꯏꯔꯗꯤꯀꯣ ꯂꯣꯏ ꯌꯥꯔꯤꯁꯤꯅꯦ
ꯑꯩ ꯈꯪꯉꯦꯅ ꯍꯧꯖꯤꯛ ꯈꯜꯂꯤꯗ
ꯎꯝ ꯅꯪ ꯈꯪꯉꯦꯅ ꯐꯔꯕꯅꯤ ꯑꯩ ꯄꯩꯁꯥ ꯄꯤꯒꯦ ꯆꯜꯂꯨ ꯇꯨꯝ ꯀꯌꯥ ꯄꯤꯌꯣ ꯍꯥꯏꯔꯤ ꯅꯪꯅ
ꯂꯥꯛ ꯑꯃ ꯄꯌꯥ